ꯑ
ꯁ ꯃ ꯀ ꯈ ꯃꯄꯔ
ꯎꯝ
ꯍꯌꯦꯡꯗꯁꯨ ꯈꯔ ꯁꯥꯔꯁꯤꯀꯣ ꯋꯥ ꯈ ꯈ
ꯌꯥꯏꯅꯦ ꯑꯗꯨꯝ ꯌꯥꯏ
ꯌꯦꯗꯤ ꯑ ꯑꯗꯨ ꯇꯧ ꯇ
ꯑꯩꯒꯤꯗꯤ ꯃꯔꯔꯤ ꯈꯛꯇ ꯉꯥꯏꯔꯦ ꯑꯗꯨ ꯂꯣꯏꯁꯤꯜꯂꯒ ꯀꯔꯤ ꯇꯧꯒꯦꯔꯥ ꯌꯦꯡꯅꯤꯡꯕꯀꯣ
ꯁꯗꯗꯃ ꯍꯂ ꯀꯅꯤ ꯅꯩꯅ
ꯑꯗꯨ ꯑꯣꯏꯔꯁꯨ ꯑꯗꯨꯗꯣ ꯍꯥꯟꯅ ꯂꯣꯏꯁꯤꯜꯂꯣ ꯂꯣꯏꯁꯤꯜꯂꯣ ꯍꯥꯏꯗꯦꯅ
ꯃ ꯑꯣꯏꯕ ꯀꯥꯟꯗ ꯀꯔꯤ ꯑꯃ ꯇꯧꯒꯗꯦ
ꯉꯁꯤ ꯉꯁꯤ ꯂꯣꯏꯁꯤꯟꯕ ꯌꯥꯗ꯭ꯔ ꯐ꯭ꯔꯔꯤꯅꯦꯅ ꯃꯔ ꯈꯗ
ꯍꯣꯏ ꯆꯉꯣꯏ ꯎꯝ
ꯃꯅꯁꯨ ꯊ ꯃꯔꯔꯨꯞꯁꯤꯅꯕꯣ
ꯎꯝ ꯂ ꯀꯅ ꯔ꯭ꯔꯣꯗꯒꯦ ꯎꯝ
ꯆꯥꯛ ꯏꯊ ꯀꯔꯤ ꯐꯝꯕꯤꯈ꯭ꯔꯦ ꯊꯤꯈꯤꯗꯤ
ꯎꯝ ꯃꯣꯔꯣꯛ ꯃꯦꯠꯄ ꯑꯃꯒ ꯆꯝꯐꯨ ꯇꯧꯔꯤꯅꯦ ꯑꯗꯨ ꯈꯛꯇ ꯉꯥꯏꯔꯦꯗ
ꯍꯥꯎ
ꯍꯥꯥ
ꯑꯗꯨꯅ ꯍꯥꯎꯕꯅꯦ
ꯍꯣꯏ ꯅꯣꯏ ꯌꯦꯟꯁꯥꯡ ꯑꯇꯥꯡꯕꯤꯔꯦ ꯍꯥꯏꯕ꯭ꯔꯥ ꯑꯗꯨꯗꯩ ꯍꯦꯟꯅꯗꯤ ꯊꯥꯛꯑꯣ ꯅꯨꯄꯤꯈꯣꯏꯗ ꯌꯦꯟꯁꯥꯡ ꯈꯔ ꯈꯔ ꯍꯥꯎꯅ ꯍꯣꯡꯂꯛꯑꯣ ꯍꯥꯏꯔꯅ ꯅꯣꯏꯒꯤꯁꯨ ꯑꯌꯨꯛꯀꯤꯗꯤ ꯅꯨꯡꯗꯥꯡꯒꯤꯗꯤ ꯆꯥꯗꯕ ꯌꯥꯗꯕꯅ ꯑꯗꯨꯝ ꯅꯣꯏ ꯔꯨꯗ ꯆꯥꯔꯦ
ꯑ
ꯃꯣꯏꯒ ꯋꯥꯒ ꯅꯅꯥꯗꯕ꯭ꯔꯣ ꯅꯪꯁꯦ ꯑꯩꯁꯥꯃꯤ ꯈꯣꯏꯗ
ꯇꯥꯕ꯭ꯔꯣ
ꯑ ꯐꯔ
ꯐꯖꯅ ꯇꯥꯔꯦꯅꯦ ꯐꯖꯅ ꯇꯥꯗꯦ ꯇ꯭ꯔꯦꯛꯀꯤꯡ ꯆꯠꯄꯒꯨꯝ ꯇꯧꯋ ꯀꯔꯤ ꯇꯧꯕ꯭ꯔꯣ
ꯑꯦ ꯍꯧ ꯃꯥ ꯍꯧ ꯍꯥꯏꯥꯏ ꯀꯦꯁꯤ ꯍꯧꯥꯎꯒ
ꯑꯣ ꯇꯥꯏꯀꯣ
ꯏ ꯕꯥꯠꯔꯨꯝꯗ ꯂꯩꯕ꯭ꯔꯣ ꯏꯀꯣ ꯆꯠꯂꯦꯅꯦ
ꯌꯥ ꯐꯔ
ꯑꯗ ꯂꯩꯕ ꯃꯥ ꯂꯩꯗ
ꯁꯤ
ꯎꯝ
ꯁꯦꯡ꯭ꯔꯣ
ꯑꯥ
ꯇꯗ꯭ꯔꯣ
ꯇꯥꯏꯌꯦ ꯍꯧꯖꯤꯛꯀꯤ
ꯌꯥꯝ ꯁꯦꯡꯉꯦꯀꯣ
ꯅꯪꯒꯤ ꯈꯟꯖꯦꯜꯗꯣ ꯎꯕꯒꯨꯝ ꯎ
ꯎꯗꯧꯔ ꯆꯠꯃꯟꯕꯒꯤꯀꯣ ꯈꯣꯟꯖꯦꯜ ꯐꯥꯎ ꯎꯗꯧꯔꯦ
ꯑꯗꯨ ꯑꯣꯏꯗꯤ ꯐꯔꯦ
ꯎꯝ
ꯁꯤ ꯅ ꯆꯗꯤꯖꯝ ꯄꯞꯄ
ꯍꯣ
ꯑꯗꯨꯁꯕꯗꯤ ꯌꯥꯝ ꯁꯨꯅ ꯆꯠꯂꯦ ꯍꯧꯖꯤꯛꯇꯤ ꯑ ꯇꯞꯅꯦ
ꯋꯥ ꯂꯩꯔꯛꯇꯕꯒꯤ ꯇꯞꯄ ꯃꯥꯜꯂꯦ
ꯑꯗꯨꯗꯤ ꯇꯣꯄꯤꯛ ꯑꯃ ꯂꯧꯊꯣꯛꯈ꯭ꯔꯁꯦ ꯄꯠꯇꯥꯔꯃ
ꯀꯔꯤ ꯇꯣꯄꯤꯛ ꯇ ꯁꯥ ꯆꯔꯣ
ꯍꯗꯕꯣ
ꯀꯔꯤꯗ
ꯃꯥꯗ ꯀ ꯈꯔ ꯈꯔ ꯇꯃꯤꯒ ꯄꯔꯣꯅꯤ
ꯑꯣ ꯑꯩꯗꯤ ꯑꯥꯗ ꯂꯩꯕ ꯏꯅꯥꯎꯅꯨꯄꯤꯒꯁꯨ ꯁꯥꯟꯅꯁꯤꯔ ꯈꯟꯕꯅꯤꯅꯦ
ꯅꯣꯏ ꯑꯅꯤꯁꯦ ꯋꯥꯔꯤ ꯁꯥꯗꯕ꯭ꯔꯥ
ꯋꯥꯟ ꯊꯥꯎꯖ ꯐꯥꯏ ꯇ
ꯑꯗꯨꯅꯦ ꯑꯗꯨ ꯅꯨꯄꯤꯗꯣ ꯂꯩꯃꯤꯟꯅꯕ ꯀꯀꯥꯗ ꯈꯛꯇꯅꯦ ꯆꯠꯊꯣꯛꯈ꯭ꯔꯅꯤꯀꯣ ꯃꯤꯁ ꯀꯣꯜ ꯂꯩꯔꯁꯨ ꯑꯃꯕꯛ ꯇꯧꯔꯛꯑꯣ
ꯌꯁꯤꯣꯏ ꯌꯁꯤ
ꯃꯦꯗꯥꯝ ꯑꯣꯏꯕꯅꯤꯅꯀꯣ ꯃꯥꯗꯤ
ꯑꯗ ꯃꯗꯥꯝ ꯑꯣꯂꯦꯝ ꯄꯨꯔꯔꯕꯣ
ꯃꯦꯗꯥꯝ ꯑꯣꯏꯔꯦ ꯃꯥꯗꯤ ꯁꯦꯂꯔꯤ ꯍꯥꯞꯇꯕ ꯃꯦꯗꯥꯝ ꯑꯣꯏꯔꯦ
ꯁꯦꯂꯔꯤꯗꯤ ꯌꯥꯗꯕ ꯃꯦꯗꯥꯝꯗꯤ ꯑꯣꯏꯔꯦ
ꯐꯩꯗ ꯂ ꯑ ꯉꯀꯣ ꯑꯩ ꯅꯥꯎꯁꯦ ꯀꯪꯗ꯭ꯔꯦꯕ
ꯑꯁ ꯋꯥ ꯉꯪꯃꯟꯕꯒꯤ ꯈꯅꯥꯎ ꯀꯪ ꯈ꯭ꯔꯕ꯭ꯔꯣ ꯋꯥꯁꯨ ꯉꯥꯡꯗꯕꯒꯨꯝꯗꯤ ꯇꯧꯋꯦ ꯑꯗꯨꯕꯨ ꯉꯃꯟꯇ꯭ꯔꯕ꯭ꯔꯣ
ꯀ ꯈꯨꯃ ꯍ ꯍ
ꯅꯍꯥꯟ ꯑꯩꯈꯣꯏ ꯀꯩꯅꯣ ꯃꯥꯎꯟꯗ ꯆꯠꯄꯗꯣ
ꯎ ꯇꯧꯔꯦ
ꯅꯪꯅ ꯍꯦꯛꯇ ꯆꯠꯂꯁꯨ ꯑꯃꯨꯛ ꯆꯠꯅꯤꯡꯕꯗꯣ ꯑꯩꯁꯨ ꯑꯗꯨꯃꯥꯏꯅ ꯇꯧꯅꯦ ꯃꯐꯝꯗꯣ ꯊꯥꯖꯕꯒꯤꯀꯣ ꯑꯃꯨꯛ ꯀꯠꯆꯅꯤꯡꯉꯦ ꯋꯥꯀꯤꯡꯁꯨ ꯑꯣꯏꯕ ꯀꯣ
ꯅꯨꯡꯉꯥꯏꯕꯅꯦ
ꯑꯗꯁꯨꯨꯈ꯭ꯔ ꯈꯔ ꯂꯥꯞꯄꯒ ꯀꯩꯅꯣ ꯇꯧꯔꯗꯤ ꯐꯥꯗꯧꯕꯅꯤ ꯅꯞꯃꯜꯂꯦꯗ ꯑꯗꯨꯗꯤ
ꯌꯥꯝꯅ ꯐ꯭ꯔꯦꯁ ꯑꯣꯏꯕꯅꯦ ꯑꯗꯨ ꯑꯥꯗ ꯆꯠꯂꯗꯤꯀꯣ ꯑꯩ ꯌꯥꯝ ꯐ꯭ꯔꯦꯁ ꯀꯩꯅꯣ ꯇꯧꯋꯦꯕꯀꯣ
ꯆꯤꯡ ꯆꯤꯡ ꯀꯗ꯭ꯔꯤꯉꯩꯗ ꯒꯤ ꯂꯣꯏꯔꯦ ꯍꯥꯏꯕꯗꯨꯗ ꯑꯁ ꯈꯔ ꯋꯀꯤꯡ ꯑꯣꯏꯅ ꯑꯃꯃꯨꯀ ꯆꯂꯤꯅꯨ
ꯁꯥꯠꯁꯦ ꯁꯠꯁꯦ
ꯎꯝ
ꯈꯣꯡꯅ ꯆꯠꯂꯁꯨ ꯌꯥꯏ ꯑꯗꯨ ꯃꯈꯥꯗ ꯂꯩꯔꯗꯤ ꯅꯣꯏ ꯅꯣꯏꯅ ꯌꯥꯝ ꯑꯩꯈꯣꯏꯒꯤ ꯗ ꯂꯩꯔ ꯀꯣ ꯑ ꯈꯣꯆꯔꯂꯁꯨ ꯌꯥꯏ
ꯑꯗꯨ ꯂꯩꯀꯥꯏꯗ ꯂꯩꯔꯗꯤ ꯍꯣꯏ ꯑꯗꯨꯝ ꯌꯥꯒꯅꯤꯗ
ꯑꯩꯈꯣꯏ ꯅꯍꯥꯟ ꯈꯣꯡꯅ ꯆꯠꯁꯦ ꯍꯥꯏꯔꯕꯅꯦ ꯑꯗꯣ
ꯑꯩ ꯏꯕꯨꯡꯗꯨꯗꯤ ꯂꯝꯕꯤꯁꯨ ꯈꯪꯔꯝꯒꯅꯤ ꯎꯝ ꯑꯗꯨꯝ ꯆꯠꯄ ꯌꯥꯏ ꯃꯐꯝꯗꯣ ꯅꯨꯡꯉꯥꯏ
ꯅꯨꯡꯉꯥꯏ ꯅꯨꯡꯉꯥꯏꯕ ꯃꯐꯝ ꯌꯥꯝ ꯂꯩꯗ ꯀꯣꯏꯅ ꯆꯠꯇꯕꯒꯤꯅꯤ
ꯎꯝ ꯖꯨꯗꯤ ꯌꯥꯝ ꯂꯄꯦꯅ
ꯑꯁ ꯂꯄꯦ ꯑꯦ ꯑꯥꯗ ꯂꯩꯔꯗꯤ ꯑꯁ ꯌꯥꯝ ꯂꯥꯞꯄ ꯅꯠꯇꯦꯗ ꯑꯔꯦꯟ ꯆꯂ ꯊꯀꯣ ꯑ ꯑꯗꯨ ꯇ꯭ꯔꯦꯟ ꯏꯁꯇꯦꯁꯟ ꯇꯗꯅ ꯑꯗꯨꯗ ꯑꯗꯨꯗꯅ ꯆꯠꯂꯗꯤ ꯏꯁꯇꯦꯁꯟ ꯃꯔꯤꯒꯨꯝꯕ ꯆ ꯆꯒꯅꯤ
ꯎꯝ ꯑꯗꯣ ꯁꯤ ꯀꯩꯅꯣꯗ ꯆꯠꯂꯗꯤ ꯄꯩꯁꯥ ꯌꯥꯝ ꯆꯪꯒꯅꯤꯅꯦ
ꯑꯁꯤꯗꯅ ꯆꯜꯂꯗꯤ ꯂꯨꯄꯥ ꯆꯥꯃꯉꯥ
ꯍꯣꯏ ꯑꯗꯨꯅꯦ
ꯑꯥꯗ ꯇꯤꯛꯀꯦꯠꯀꯤ ꯂꯨꯄꯥ ꯆꯅꯤ ꯂꯧꯒꯅꯤ ꯃꯤ ꯑꯃ ꯑꯃꯗ
ꯍ ꯎꯝ ꯆꯠꯂꯒ ꯍꯟꯅ ꯍꯥꯏꯔꯤꯁꯦ ꯂꯤꯁꯤꯡ ꯑꯅꯤꯗꯤ ꯑꯣꯏꯔꯅꯦ ꯑꯗꯨꯗꯤ
ꯏꯁꯁꯤꯡ ꯉ ꯏ ꯈꯪ ꯉꯅ ꯆꯠꯇ꯭ꯔꯗꯤꯀꯣ
ꯎꯝ
ꯀꯩꯅꯣ ꯇꯧꯕꯅꯤ ꯁꯦꯀꯥꯎꯒꯨꯝꯕ ꯊꯧꯕ ꯍꯥꯏꯩꯔꯁꯨ ꯑꯗꯨꯝ ꯁꯦꯀꯥꯎꯅ ꯊꯧꯔꯒꯀꯣ ꯑꯗꯨꯝ ꯌꯦꯡꯕ ꯌꯥꯕ ꯍꯣꯡꯅ ꯑꯗꯨꯝ ꯀꯣꯏ ꯍꯗ ꯐꯗ ꯆꯂꯁ ꯂꯣꯏꯅ ꯌꯦꯡꯕ ꯀꯩꯅꯣ ꯉꯝꯃꯣꯏ
ꯑꯥ ꯁꯥꯏꯀꯜꯗꯣ ꯇꯝꯕ ꯑꯣꯏꯅꯀꯣ ꯊꯧꯔꯒ ꯆꯠꯅꯤꯡꯉꯦ
ꯀꯩꯁ ꯐꯥꯎꯕ ꯍꯥꯏꯗ꯭ꯔꯣ
ꯍꯩꯗꯤꯗ ꯍꯩꯔꯗꯤ ꯑꯃꯃ ꯅꯍꯥꯟꯗꯒꯤ ꯂꯩꯔꯒ ꯁꯤꯗ ꯆꯠꯊꯣꯛ ꯄꯣꯛꯅꯤꯡꯉꯥꯏꯁꯨ ꯑꯗꯨꯝ ꯀꯩꯅꯣ ꯇꯧꯔꯅꯤ ꯍꯩꯇꯕꯒꯤꯅ
ꯑꯩꯗꯤ ꯆꯍꯤ ꯃꯉꯥꯗꯒꯤ ꯁꯥꯏꯀꯜ ꯊꯧꯕ ꯍꯩꯔ
ꯍꯣꯏ ꯑꯩ ꯁꯨꯝ ꯇꯝꯗꯤ ꯌꯥꯝ ꯇꯝꯈ꯭ꯔꯕꯅꯦ ꯑꯗꯨ ꯑꯣꯏꯔꯁꯨ ꯍꯩꯗꯦ
ꯁꯥꯏꯀꯜ ꯁꯥꯏꯀꯜꯒꯨꯝꯕꯗꯤꯀꯣ ꯑꯦꯛꯁꯤꯗꯦꯟ ꯇꯧꯗ꯭ꯔꯤ ꯐꯥꯎꯗꯤ ꯍꯩꯔꯣꯏ ꯑꯣ ꯑꯦꯛꯁꯤꯗꯦꯟ ꯇꯧꯒꯗꯕꯅꯦꯕ ꯍꯥꯟꯅꯀꯣ ꯍꯥꯟꯅ ꯑꯦꯛꯁꯤꯗꯦꯟ ꯇꯧꯗ꯭ꯔꯦ ꯑꯁꯤ ꯁꯣꯛꯄ ꯁꯣꯛ ꯈꯣꯡꯒꯨꯝꯕ ꯈꯨꯠ ꯀꯨꯝꯕ ꯀꯣ ꯁꯣꯛꯇ꯭ꯔꯗꯤ
ꯎꯝ ꯌꯥꯝ ꯆꯤꯅ ꯁꯣꯛꯄꯗꯤ ꯅꯠꯇꯕ ꯑ ꯑꯗꯨꯃꯥꯏ ꯁꯣꯛ ꯀꯄꯁꯨ ꯁꯣꯛꯈ꯭ꯔꯦ ꯑꯗꯨꯕꯨ ꯀꯩꯒꯤꯔ ꯑꯩꯗꯦ ꯑꯁꯤꯗ ꯒꯥꯔꯤ ꯃꯆꯥ ꯑꯃ ꯂꯩꯅꯦ ꯎꯝ ꯑꯦ ꯀꯕ ꯑꯃꯥꯛ ꯁꯨꯡ ꯅ ꯇ ꯀꯣ ꯑꯦꯛꯇꯤꯚꯃꯛꯁꯨ ꯅꯠꯇꯕ ꯑꯗꯨ ꯑꯩꯒꯤ ꯆꯞ ꯆꯥ
ꯃꯤꯅ ꯊꯧꯔꯒ ꯆꯠꯄꯗꯣ ꯍꯦꯛ ꯍꯦꯛ ꯎꯑꯦ ꯑꯗꯣ ꯌꯥꯝ ꯐꯩꯌꯦ